ꯍꯜꯂꯣ ꯑ ꯑ ꯇꯥꯔꯦ ꯇꯥꯔꯦ ꯎꯝ
ꯍꯧꯖꯤꯛꯁꯤꯕꯨ ꯀꯔꯤ ꯀꯔꯤ ꯍꯦꯟꯖꯥꯡꯅ ꯍꯥꯎꯔꯤꯒꯦ ꯀꯃꯥꯏꯅ ꯇꯧꯔꯤꯒꯦ ꯁꯥꯒꯠꯂꯛꯄꯁꯤꯗꯤ
ꯍꯥꯏꯒꯠꯂꯛꯄꯁꯤ ꯑꯁꯤꯟ ꯑꯀꯝꯅꯗꯤ ꯈꯔ ꯍꯥꯎꯖꯩ ꯑꯩꯈꯣꯏꯗꯤ ꯍꯧꯖꯤꯛ
ꯑꯣ
ꯁ ꯅꯥꯀꯝꯒꯨꯝꯕ ꯀꯥꯡꯍꯧ ꯄꯥꯛꯅꯝ
ꯎꯝ
ꯑꯗꯨꯝꯕꯅ ꯈꯔ ꯆꯥꯕ ꯌꯥꯏ ꯍꯥꯏꯇꯥꯔꯦ ꯆꯤꯡꯒꯤ ꯖꯦꯡꯒꯨꯝꯕ ꯁꯧꯒ꯭ꯔꯤꯒꯨꯝꯕ
ꯑꯥ ꯍꯧꯖꯤꯁꯨ ꯄꯨꯁꯦ ꯁꯧꯒ꯭ꯔꯤꯕꯕꯨꯗꯤ ꯌꯥꯝ ꯎꯏ ꯃꯥꯔꯀꯦꯠꯇ ꯀꯩꯊꯦꯜꯗ ꯁꯧꯒ꯭ꯔꯤꯁꯤꯗꯤ ꯐꯪꯉꯤꯕꯣ ꯍꯧꯖꯤꯛꯄꯣ
ꯐꯪꯉꯦ ꯐꯪꯉꯤ ꯃꯀꯥ ꯑꯣꯏꯅꯁꯨ ꯐꯪꯉꯦ ꯍꯧꯖꯤꯛꯇꯤ
ꯁꯧꯒ꯭ꯔꯤ ꯑꯩꯅ ꯍꯥꯏꯁꯦ ꯆꯤꯡ ꯌꯦꯟ ꯆꯟꯁꯦ ꯐꯪꯉꯤꯕ꯭ꯔꯥꯗ
ꯆꯤꯡ ꯌꯦꯟꯁꯤꯟꯗꯤ ꯍꯣꯏ ꯃꯔꯛ ꯃꯔꯛꯇ ꯐꯪꯕꯗꯤ ꯐꯪꯉꯤ ꯌꯥꯝ ꯀꯥ ꯍꯦꯟꯅ ꯊꯣꯛꯄꯗꯤ ꯊꯣꯛꯇꯔꯦ
ꯍꯣꯏ ꯍꯣꯏ ꯎꯝ
ꯈꯔ ꯀꯩꯅꯣ ꯂꯣꯏꯁꯤꯜꯂꯛꯄꯒꯤ ꯃꯥꯜꯂꯦ
ꯎꯝꯝ ꯑꯗꯨꯅ ꯆꯤꯡ ꯌꯦꯁꯦ ꯑꯩꯈꯣꯏꯅꯁꯨ ꯆꯥꯅꯤꯡꯗꯅ ꯃꯥꯔꯀꯦꯠꯇ ꯊꯤꯕꯗ ꯄꯥꯛꯅꯗ ꯐꯪꯗꯕ ꯑꯗꯣ ꯌꯨꯔꯤꯛ ꯑꯦꯁꯤꯠ ꯋꯥꯡꯕ ꯀꯥꯡꯕꯨꯁꯤꯗꯤ ꯒꯥꯎꯠ ꯂꯩꯕ ꯌꯨꯔꯤꯛ ꯑꯦꯁꯤꯠ ꯂꯩꯕ ꯀꯥꯡꯕꯨꯁꯤꯗꯤ ꯁꯧꯒ꯭ꯔꯤꯃꯛ ꯆꯥꯁꯟꯕꯗꯤ ꯍꯦꯛ ꯅꯨꯡꯉꯥꯏꯇꯕꯀꯣ ꯑꯗꯨꯗꯨꯅ ꯑꯩꯈꯣꯏꯅ ꯑꯁꯤꯟ ꯑꯀꯝ ꯆꯥꯅꯤꯡꯉꯦ ꯍꯥꯏꯔꯒ ꯑꯩꯈꯣꯏꯅ ꯆꯤꯡ ꯌꯦꯟꯁꯤꯟꯖꯦ ꯊꯤꯌꯦꯕ ꯎꯝ ꯑꯗꯣ ꯆꯤꯡ ꯌꯦꯟꯁꯤꯡꯁꯤꯗꯤ ꯌꯥꯝ ꯇꯥꯡꯅ ꯇꯥꯡꯅ ꯍꯦꯛꯇ ꯐꯪꯕ ꯍꯥꯏꯇꯥꯔꯦꯅꯦ
ꯍꯣꯏ ꯍꯥꯟꯅꯗꯤ ꯌꯥꯝ ꯃꯔꯥꯡ ꯀꯥꯏꯅ ꯊꯣꯛꯑꯝꯃꯦ ꯑꯗꯨꯝ ꯍꯧꯖꯤꯛꯇꯤ ꯈꯔ ꯀꯩꯅꯣ ꯇꯧꯅ ꯊꯣꯛꯇꯔꯦ ꯂꯣꯏꯁꯤꯜꯂꯛꯄꯒꯤ ꯑꯣꯏꯕ ꯖꯥꯠꯅꯤ
ꯑꯣ ꯍꯣꯏ ꯑꯣ ꯀꯩꯅꯣ ꯇꯧꯋꯦ ꯑꯁꯤꯟ ꯑꯀꯝ ꯆꯥꯕ ꯀꯩꯅꯣ ꯇꯧꯕ ꯍꯥꯏꯔꯒ ꯕꯦꯂꯦꯟꯁ ꯗꯥꯏꯠ ꯑꯣꯏꯅ ꯑꯩꯈꯣꯏꯒꯤ ꯉꯥꯒꯨꯝꯕ ꯑꯗꯒꯤ ꯆꯤꯛꯀꯟ ꯃꯤꯠꯀꯨꯝꯕꯁꯤꯁꯨ ꯑꯗꯨꯝ ꯈꯔꯒꯗꯤ ꯑꯗꯨꯝ ꯗꯔꯀꯥꯔ ꯑꯣꯏ ꯑꯣꯏꯀꯣ
ꯍꯣꯏ ꯍꯣꯏ ꯍꯣꯏ ꯍꯣꯏ ꯑꯗꯨꯕꯨꯗꯤ ꯀꯝꯄꯜꯁꯔꯤ ꯑꯗꯨꯝ ꯈꯔ ꯈꯔꯗꯤ ꯑꯗꯨꯝ ꯌꯥꯎꯗꯕ ꯌꯥꯗꯦ ꯅꯣꯡꯃꯒꯤ ꯑꯁꯤꯅ ꯀꯝꯆꯥꯥꯁꯨ ꯑꯗꯨꯒꯨꯝꯕꯗꯤ ꯑꯗꯨꯝ ꯃꯦꯜꯂꯤꯅꯤ ꯃꯦꯟꯖꯩ ꯍꯥꯏꯔꯤꯕ
ꯎꯝ ꯑꯗꯨ ꯍꯧꯖꯤꯛ ꯀꯩꯅꯣꯗꯤ ꯑꯉꯥꯡ ꯏꯟꯈꯠꯂꯛꯄ ꯃꯇꯝꯗ ꯑꯩꯈꯣꯏꯅ ꯍꯛꯆꯥꯡ ꯅꯨꯡꯉꯥꯏꯅꯅꯕꯅꯤ ꯀꯩꯅꯣ ꯇꯧꯅꯅꯕꯅꯦꯅ ꯑ ꯆꯝꯊꯣꯡꯗ ꯄꯤꯖꯔꯁꯨ ꯌꯥꯕ ꯅꯠꯇꯦ ꯑꯗꯒꯤ ꯊꯥꯎ ꯌꯥꯔꯦꯅ ꯑꯌꯨꯛꯀꯤ ꯅꯨꯡꯗꯥꯡꯒꯤ ꯊꯥꯎ ꯉꯥꯛꯇ ꯁꯨꯝ ꯆꯥꯥꯁꯟꯕꯁꯨ ꯐꯕ ꯅꯠꯇꯦꯕꯀꯣ ꯑꯗꯨꯅ ꯑꯩ ꯊꯥꯎ ꯑꯃ ꯑꯌꯨꯛꯇꯅ ꯊꯥꯎ ꯑꯗꯩ ꯅꯨꯡꯗꯥꯡꯗꯅ ꯑꯆꯝꯕ ꯑꯗꯒꯤ ꯁꯨꯃꯥꯏꯅ ꯁꯤꯟꯅ ꯁꯤꯟꯅꯗꯅ ꯈꯔ ꯈꯔ ꯆꯥꯔꯗꯤ ꯑꯉꯥꯡꯁꯤꯡꯗꯁꯨ ꯑꯗꯨꯝ ꯑꯩꯈꯣꯏꯒꯤꯅ ꯆꯪꯒꯗꯧꯕ ꯕꯦꯂꯦꯟꯁ ꯗꯥꯏꯠ ꯄꯣꯔꯇꯤꯟ ꯅꯨꯡꯗꯤꯟꯗꯣ ꯑꯗꯨꯝ ꯍꯋꯥꯏ ꯅꯨꯡꯋꯥꯏꯗꯣ ꯊꯣꯡꯉꯒ ꯃꯥꯒꯤ ꯀꯩꯅꯣꯗꯣ ꯑꯗꯨꯝ ꯃꯦꯟꯈꯠꯄꯤꯕ ꯌꯥꯏꯗꯅ
ꯍꯣꯏ
ꯑ ꯑ ꯍꯣꯏ ꯀꯩꯅꯣ ꯍꯧꯖꯤꯛꯄꯨꯗꯤ ꯁꯥꯒꯠꯂꯕꯗꯤ ꯁꯥꯒꯠꯂꯦ ꯑꯗꯨ ꯑꯩꯈꯣꯏ ꯑꯗꯨꯝ ꯑꯩꯈꯣꯏꯁꯨ ꯃꯉꯥꯏꯔꯦ ꯑꯆꯝꯕꯁꯤꯅ ꯑꯗꯨꯝ ꯆꯥꯅꯤꯡꯉꯦ
ꯃꯥꯅꯦ ꯃꯥꯅꯦ ꯑꯆꯝꯕ ꯆꯥꯔꯤꯉꯩꯗꯤ ꯏꯁꯥꯁꯦ ꯌꯥꯡꯕꯣꯏ ꯅꯨꯡꯉꯥꯏꯕ‌ꯣꯏ ꯅꯤꯡꯉꯤꯗꯅꯀꯣ
ꯎꯝ ꯍꯝ
ꯊꯥꯎ ꯆꯥꯥꯁꯟꯕꯁꯤꯅ ꯑꯃꯨꯛ ꯋꯥꯈꯜꯅꯥꯅꯤ ꯈꯪꯗꯦ
ꯑꯝ
ꯂꯨꯨꯝ ꯂꯨꯨꯝꯕꯣꯏ ꯏꯁꯥꯁꯦ
ꯎꯝ ꯑꯗꯨ ꯊꯥꯏꯅꯗꯤ ꯊꯥꯏꯅꯗꯤ ꯁꯤꯖꯟ ꯑꯟꯁꯤꯖꯟ ꯂꯩꯔꯝꯃꯤꯀꯣ ꯑꯥ ꯀꯣꯕꯤ ꯍꯪꯒꯥꯥꯝꯒꯥꯁꯦ ꯑꯗꯣ ꯍꯧꯖꯤꯛꯇꯤ ꯃꯥꯔꯀꯦꯠꯇ ꯑ ꯍꯪꯒꯥꯝ ꯑꯧ ꯆꯍꯤ ꯆꯨꯞꯄ ꯍꯪꯒꯥꯝ ꯆꯥꯅꯤꯡꯉꯦ ꯑꯗꯨꯝ ꯍꯪꯒꯥꯝ ꯐꯪꯉꯤ ꯑꯗꯒꯤ ꯀꯣꯕꯤ ꯆꯥꯅꯤꯡꯉꯦ ꯀꯣꯕꯤ ꯊꯝꯃꯤ ꯑꯗꯒꯤ ꯍꯋꯥꯏ ꯊꯔꯥꯛ ꯊꯕꯤ ꯑ ꯊꯥꯏꯅꯗꯤ ꯆꯤꯡꯖꯤꯟ ꯊꯕꯤ ꯍꯥꯏ ꯑꯗꯒꯤ ꯀꯥꯂꯦꯟ ꯊꯕꯤ ꯑꯅꯤꯁꯦ ꯑꯥ ꯁꯥꯡꯉꯕꯗ ꯊꯛꯈꯥꯏ ꯊꯛ ꯈꯥꯏ ꯊꯥ ꯊꯥ ꯃꯨꯛꯇꯅꯦꯕ ꯈꯦꯠꯅꯔꯒ ꯐꯪꯉꯝꯃꯤꯁꯦ ꯑꯗꯣ ꯍꯧꯖꯤꯛ ꯇꯤ ꯊꯥꯕꯤ ꯍꯥꯏꯔꯣ ꯈꯥꯃꯦꯟ ꯑꯁꯤꯟꯕ ꯀꯣ ꯀꯣꯕꯤ ꯍꯪꯒꯥꯝ ꯃꯁꯤ ꯆꯍꯤ ꯆꯨꯞꯄ ꯑꯗꯨꯝ ꯁꯤꯖꯟ ꯅꯥꯏꯗꯅ ꯑꯗꯨꯝ ꯐꯪꯉꯦ ꯍꯥꯏꯇꯥꯔꯦ
ꯐꯪꯉꯦ ꯐꯪꯉꯦ
ꯀꯩꯅꯣ ꯇꯧꯕ ꯑꯗꯨ ꯆꯦꯡ ꯆꯥꯛꯇꯤ ꯀꯃꯥꯏ ꯀꯃꯥꯏꯅ ꯇꯧꯔꯤ ꯑꯩꯈꯣꯏꯒꯤ ꯑꯥ ꯃꯩꯇꯩ ꯆꯦꯡ ꯑꯗꯨꯝ ꯆꯥꯕꯤꯕ꯭ꯔꯥ ꯆꯦꯡꯌꯦꯟ ꯆꯥꯕꯤꯕ꯭ꯔꯥ ꯀꯃꯥꯏꯅ ꯇꯧꯒꯦ
ꯃꯩꯇꯩ ꯆꯦꯡꯁꯨ ꯆꯦꯡꯌꯦꯟꯁꯨ ꯑꯩꯈꯣꯏꯗꯤ ꯍꯥꯞ ꯍꯥꯞ ꯆꯥꯏ ꯍꯥꯏꯇꯥꯔꯦ ꯍꯧꯖꯤꯛ ꯂꯩꯅꯥ ꯂꯩꯥꯅꯥꯁꯤꯡꯁꯤꯅ ꯑꯐꯕ ꯉꯥꯛ ꯆꯥꯕꯁꯨ ꯌꯥꯗꯕꯅꯤꯅ ꯐꯠꯇꯕ ꯉꯥꯛ ꯉꯛꯇ ꯆꯥꯕꯁꯨ ꯐ ꯐ ꯐꯥꯕ ꯑꯣꯏꯔꯣꯏꯗꯧꯅꯤꯅ
ꯎꯝ ꯑꯗꯨꯗꯒꯤ ꯀꯩꯅꯣꯅꯤꯗ ꯍꯣꯏ ꯍꯣꯏ
ꯇꯪꯈꯥꯏ ꯇꯪꯈꯥꯏ ꯌꯥꯜꯂ ꯆꯥꯖꯩꯌ‌ꯦ
ꯎꯝ ꯅꯥꯕ ꯍꯥꯏꯔꯒ ꯉꯁꯥꯏꯒꯤ ꯃꯔꯤ ꯂꯩꯅꯅ ꯉꯁꯥꯏꯒꯤ ꯑ ꯀꯩꯅꯣ ꯁꯤꯡꯗ‌ꯣ ꯆꯍꯤ ꯆꯨꯞꯄ ꯑꯩꯈꯣꯏꯅ ꯄꯨꯊꯣꯛꯏꯕ ꯃꯅꯥ ꯃꯁꯤꯡ ꯚꯤꯖꯤꯇꯦꯕꯜ ꯃꯌꯥꯝꯗꯣ ꯄꯨꯊ‌ꯣꯛꯏꯗ‌ꯣ ꯆꯍꯤ ꯆꯍꯤꯍꯤ ꯆꯨꯞ ꯃꯗꯨꯗ ꯍꯧꯕ ꯉꯝꯅꯅꯕ ꯇꯤꯟ ꯇꯥꯗꯅꯕ ꯑꯗꯒꯤ ꯀꯩꯅꯣ ꯇꯧꯗꯅꯕ ꯃꯈꯜ ꯃꯈꯥꯒꯤ ꯀꯌꯥꯒꯤ ꯇꯤꯜꯍꯥꯠ ꯍꯤꯗꯥꯛ ꯍꯥꯔ ꯐꯔꯇꯤꯂꯥꯏꯖꯔ ꯃꯌꯥꯝꯗꯣ ꯁꯤꯖꯤꯟꯅꯕꯗꯨꯗ ꯑꯩꯈꯣꯏꯒꯤ ꯍꯛꯆꯥꯡꯗꯁꯨ ꯁꯣꯛꯄ꯭ꯔꯥ ꯅꯥꯕ꯭ꯔꯥ ꯍꯥꯏꯕꯁꯤ ꯃꯌꯥꯝꯁꯨ ꯑꯗꯨꯝ ꯀꯩꯅꯣ ꯇꯧꯔꯕꯅꯤ ꯑꯗꯒꯤ ꯏꯁꯤꯡ ꯁꯦꯡꯅ ꯍꯥꯏꯕꯗ ꯃꯄꯥꯟꯂꯣꯝꯗꯒꯤ ꯉꯥ ꯄꯨꯁꯜꯂꯛꯑꯦ ꯊꯥ ꯑꯃ ꯊꯝꯕꯗ ꯄꯠꯇ꯭ꯔꯤꯕ ꯉꯥ ꯑꯗꯣ ꯀꯔꯤ ꯍꯤꯗꯥꯛ ꯆꯥꯏꯔꯛꯑꯀꯥꯟꯗ ꯄꯨꯁꯤꯜꯂꯛꯏꯅꯣ ꯈꯣꯠꯂꯤꯅꯣ ꯑꯩꯈꯣꯏ ꯒ꯭ꯌꯥꯟ ꯑꯃ ꯇꯥꯗ꯭ꯔꯦ ꯑꯩꯈꯣꯏꯒꯤ ꯂꯣꯀꯦꯜ ꯉꯥꯥꯁꯦ ꯄꯨꯈ꯭ꯔꯤꯗꯒꯤ ꯐꯥꯒꯠꯂꯛꯒ ꯐꯣꯔꯖꯤꯟꯗꯕꯨ ꯊꯝꯃꯣ ꯑꯗꯒꯤ ꯐ꯭ꯔꯤꯖꯔꯗꯕꯨ ꯊꯝꯃꯣ ꯊꯝꯕꯗꯨꯗ ꯑ ꯅꯨꯃꯤꯠ ꯃꯉꯥꯅꯤꯒꯤ ꯃꯇꯨꯡꯗꯗꯤ ꯉꯥꯁꯦ ꯃꯅꯝ ꯑꯃ ꯀꯩꯅꯣꯃ ꯑꯗꯨꯝ ꯆꯦꯜꯂꯛꯑꯦ ꯃꯁꯥ ꯀꯣꯊ ꯄꯨꯝꯊꯕꯒꯤ ꯑꯗꯨꯝ ꯇꯧꯔꯛꯑꯦ ꯑꯗꯣ ꯑꯁꯣꯝꯗꯒꯤ ꯂꯥꯛꯄꯗꯨꯗꯤ ꯑꯥꯏꯁ ꯈꯔꯅ ꯌꯣꯝꯃꯒ ꯕꯔꯞ ꯈꯔꯅ ꯌꯣꯝꯃꯒ ꯑꯗꯨꯝ ꯊꯝꯕꯁꯦꯀꯣ ꯑ ꯊꯝꯕꯁꯦ ꯑꯗꯨꯝ ꯊꯥ ꯑꯃ ꯊꯝꯕꯗ ꯄꯠꯇꯦ ꯍꯥꯏꯇꯥꯔꯦꯅꯦ ꯃꯁꯤ ꯀꯔꯤ ꯍꯤꯗꯥꯛ ꯂꯥꯡꯊꯛ ꯆꯥꯏꯔꯛꯏꯅꯣ ꯃꯁꯤ ꯑꯩꯈꯣꯏꯒꯤ ꯆꯤꯟꯖꯥꯛꯀꯤ ꯀꯩꯒꯤ ꯀꯩꯅꯣ ꯂꯩꯔꯤꯕ ꯀꯥꯡꯕꯨꯁꯤꯡꯗꯨꯅꯁꯨ ꯈꯤꯇꯪ ꯊꯤꯒꯠꯅꯅꯤꯡꯉꯤ ꯁꯤꯒꯨꯝꯕꯁꯦ ꯑꯩꯈꯣꯏ ꯆꯥꯁꯤꯜꯂꯀꯥꯟꯗ ꯍꯛꯆꯥꯡ ꯌꯥꯝ ꯁꯥꯎꯅꯤꯡꯉꯥꯏ ꯑꯣꯏꯕꯅꯤꯅꯀꯣ
ꯎꯝ ꯌꯥꯝ ꯆꯨꯝꯃꯕꯎ ꯋꯥꯐꯕꯅꯦ
ꯎꯝ
ꯍꯥꯏꯕꯤꯔꯤꯗꯣ
ꯎꯝ ꯑꯩꯈꯣꯏꯒꯤ ꯑꯗꯨꯗꯤ ꯑꯥ ꯁ ꯃꯅ ꯁꯣꯝꯅ ꯃꯥꯔꯀꯦꯠ ꯇꯧꯕꯗꯗꯤ ꯑ ꯀꯩꯅꯣꯗ ꯑ ꯗꯦꯁꯀꯤ ꯃꯄꯥꯟꯂꯣꯝꯗꯒꯤ ꯄꯨꯁꯤꯜꯂꯛꯄ ꯉꯥꯅ ꯑꯅꯝꯕ ꯆꯥꯕꯤꯕ꯭ꯔꯥ ꯅꯠꯇ꯭ꯔꯒ ꯌꯨꯝꯗ ꯑꯩꯈꯣꯏꯒꯤ ꯂꯣꯀꯦꯜꯒꯤ ꯉꯥꯁꯤꯅ ꯑꯅꯝꯕ ꯆꯥꯕꯤꯕꯨꯔꯣ ꯂꯩꯕꯤꯕꯨꯔꯣ
ꯃꯥꯔꯀꯦꯠꯇ ꯑ ꯗꯦꯁꯀꯤ ꯉꯥꯁꯦ ꯑꯗꯨꯝ ꯌꯥꯝ ꯆꯥꯟꯅꯔꯤ ꯍꯥꯏꯇꯥꯔꯦ
ꯑꯥ
ꯂꯣꯀꯦꯜꯒꯤꯁꯤꯁꯨ ꯍꯣꯏ ꯆꯥꯕꯨꯗꯤ ꯆꯥꯅꯔꯒꯁꯨ ꯈꯔ ꯑꯍꯣꯡ ꯑꯆꯥꯎ ꯐꯪꯕ ꯍꯥꯏꯗꯤ ꯃꯌꯥꯝꯁꯦ ꯋꯥꯅꯔꯕꯝꯅꯤꯅꯀꯣ
ꯑꯨꯝ ꯍꯨꯝ
ꯑꯗꯨꯅ ꯍꯦꯟꯅ ꯑꯗꯨꯁꯨ ꯑꯗꯨꯝ ꯆꯥꯟꯅꯩ ꯑꯗꯒꯤ ꯑꯁꯣꯝꯒꯤ ꯆꯥꯅꯤꯡꯗꯕ ꯃꯤ ꯈꯔꯅ ꯂꯣꯀꯦꯜꯒꯤꯁꯤ ꯇꯥꯟꯅꯔꯒ ꯆꯥꯕ
ꯎꯝ
ꯃꯥꯗꯨꯃꯥꯏ ꯇꯎꯋꯤ
ꯑꯣ
ꯑꯗꯨꯝ ꯈꯔ ꯈꯔꯗꯤ ꯑꯗꯨꯝ ꯆꯥꯟꯅꯩ
ꯎꯝ ꯎꯝ ꯄꯩꯁꯥꯒꯤ ꯌꯦꯡꯂꯡꯨꯔꯒꯗꯤ ꯑꯗꯨꯝ
ꯍꯥꯏꯗꯅ
ꯎꯝ ꯄꯩꯁꯥꯒꯤ ꯌꯦꯡꯉꯨꯔꯗꯤ ꯄꯥꯝꯗ ꯄꯥꯝꯗ ꯍꯥꯎꯗ꯭ꯔꯁꯨ ꯑꯗꯨꯝ ꯑꯁꯨꯝ ꯃꯄꯥꯟꯂꯣꯝꯗꯩ ꯄꯨꯁꯜꯂꯛꯄꯁꯦ ꯑꯗꯨꯝ ꯈꯔꯗꯤ ꯑꯗꯨꯝ ꯆꯥꯕꯤꯔꯤꯕ ꯅꯠꯇ꯭ꯔꯥ
ꯍꯣꯏ ꯍꯣꯏ
ꯎꯝ ꯍꯣꯏ ꯑꯗꯨꯁꯨ ꯈꯔ ꯀꯩꯅꯣ ꯇꯧꯗꯕ ꯌꯥꯕ ꯐꯣꯟꯇꯦ ꯑꯗꯣ ꯌꯥꯔꯤꯈꯩꯗꯤ ꯃꯄꯥꯟꯂꯣꯝꯒꯤꯗꯤ ꯆꯥꯕꯤꯗꯕꯅ ꯐꯩꯀꯣ
ꯃꯥꯅꯦ ꯃꯥꯅꯦ
ꯑꯗꯒꯤ ꯑꯗꯨꯝ ꯍꯧꯖꯤꯛꯇꯤ ꯑꯉꯥꯡꯁꯤꯡꯁꯤꯗꯩꯁꯤꯗ ꯏꯟꯈꯠꯂꯛꯄ ꯑꯉꯥꯡꯁꯤꯡꯁꯤꯗ ꯑꯈꯪ ꯑꯍꯩ ꯑꯦꯛꯁꯄꯥꯔꯠ ꯗꯣꯛꯇꯔꯁꯤꯡꯁꯤꯅ ꯑꯃꯒꯤ ꯑꯩꯈꯣꯏꯒꯤ ꯗꯥ ꯗꯥꯏꯇꯤꯟ ꯀꯥꯡꯕꯨ ꯍꯥꯏꯇꯥꯔꯦꯅꯦꯀꯣ ꯗꯥꯏꯠ ꯆꯥ ꯁꯦꯝꯃꯤꯕ ꯀꯥꯡꯕꯨꯁꯤꯡꯁꯤꯅ ꯍꯋꯥꯏꯁꯤꯃꯗꯤ ꯑꯉꯥꯡꯁꯦ ꯅꯨꯡꯇꯤ ꯖꯥꯢꯒꯤ ꯄꯤꯖꯥꯎ ꯍꯥꯢꯌꯦ ꯑꯗꯨꯕꯨ ꯑꯩꯈꯣꯏꯅ ꯍꯧꯖꯤꯛꯇꯤ ꯑꯃꯨꯛ ꯊꯥꯏꯅꯗꯤ ꯑꯩꯈꯣꯏꯅ ꯍꯋꯥꯏꯁꯦ ꯄꯣꯔꯛꯑꯒ ꯈꯨꯗꯛꯇ ꯑꯗꯨꯝ ꯆꯥꯊꯣꯛꯑꯒ ꯖꯣꯝ ꯖꯣꯝ ꯖꯣꯝ ꯆꯥꯝꯊꯣꯛꯑꯒ ꯑꯩꯈꯣꯏ ꯁꯨꯖꯤꯜꯂꯦ ꯁꯧꯍꯜꯂꯤ ꯆꯥꯏꯀꯣ ꯑꯗꯣ ꯍꯧꯖꯤꯛ ꯍꯧꯖꯤꯛꯒꯤ ꯃꯇꯝꯗ ꯀꯩꯅꯣ ꯇꯧꯔꯤꯁꯤꯗꯤ ꯄꯨꯡ ꯃꯉꯥ ꯇꯔꯨꯛ ꯁꯄꯣꯁ ꯑꯩꯈꯣꯏꯅ ꯑꯩꯈꯣꯏꯅ ꯆꯥꯒꯗꯧꯕ ꯆꯤꯟꯖꯥꯛꯇꯣ ꯑꯌꯨꯛ ꯊꯣꯡꯒꯗꯧꯗꯣ ꯅꯨꯡꯗꯥꯡ ꯇꯤꯡꯕꯤꯔꯝꯕ ꯍꯋꯥꯏꯁꯤꯀꯣ ꯑꯦꯅꯤ ꯍꯋꯥꯏ ꯃꯈꯜ ꯈꯨꯗꯤꯡꯃꯛ ꯑꯗꯒꯤ ꯅꯨꯡꯗꯥꯡ ꯆꯥꯒꯗꯕ ꯍꯋꯥꯏꯁꯤꯅ ꯑꯌꯨꯛꯀꯤ ꯄꯨꯡ ꯑ ꯀꯩꯅꯣ ꯃꯥꯄꯟ ꯇꯔꯥ ꯁꯨꯋꯥꯢꯗ ꯇꯦꯡꯕꯤꯔꯝꯃꯣ ꯍꯥꯏꯌꯦ ꯑꯗꯨꯒ ꯑꯩꯈꯣꯏꯒꯤ ꯐꯠꯇꯕ ꯄ꯭ꯔꯣꯇꯤꯟ ꯀꯥ ꯍꯦꯟꯕ ꯀꯩꯅꯣꯁꯤꯡꯗꯣ ꯂꯧꯊꯣꯛꯑꯦ ꯍꯥꯏ ꯍꯨ ꯆꯦꯟꯕ ꯀꯩꯅꯣꯁꯤꯡꯗꯣ ꯂꯧꯊꯣꯛꯑꯦꯅ ꯍꯥꯏ ꯑꯗꯣ ꯌꯥꯝ ꯈꯦꯠꯅꯔꯦꯗ ꯊꯥꯏꯅ ꯀꯩꯅꯣ ꯁꯤꯗ ꯑꯩꯈꯣꯏꯅ ꯊꯥꯏꯅꯒꯤ ꯀꯩꯅꯣꯗꯤ ꯍꯥꯔ ꯍꯥꯞꯇꯕꯤꯒꯤꯔ ꯇꯤꯜꯍꯥ ꯍꯤꯗꯥꯛ ꯍꯥꯞꯇꯕꯒꯤꯔ ꯁꯨꯃꯥꯏꯅ ꯃꯁꯥꯁꯨ ꯁꯣꯂꯝꯗꯦ ꯑꯗꯨꯗꯒꯤꯗꯤ ꯊꯣꯡꯕ ꯊꯥꯛꯄꯁꯨ ꯃꯅꯥ ꯃꯁꯤꯡꯁꯨ ꯑꯗꯨꯝ ꯄꯪꯆꯥꯗ ꯆꯥꯏꯀꯣ ꯑꯗꯒꯤ ꯍꯤꯗꯥꯛ ꯍꯤꯗꯥꯛ ꯂꯥꯡꯊꯛꯄꯨ ꯑꯣꯏꯔꯁꯨ ꯑꯩꯈꯣꯏꯒꯤ ꯈꯤꯇꯪ ꯄꯥꯠꯄ ꯄꯨꯝꯕ ꯑꯣꯏꯔꯛꯄꯗ ꯊꯨꯅ ꯀꯩꯅꯣ ꯇꯧꯅꯕꯅꯦꯅ ꯑꯩꯈꯣꯏ ꯌꯦꯝꯄꯠ ꯃꯅꯥꯒ ꯑꯗꯨꯝ ꯊꯣꯝꯅꯩ ꯑꯗꯒꯤ ꯌꯝꯐꯠ ꯃꯅꯥ ꯎꯇꯤ ꯆꯥꯕ ꯈꯣꯠꯄ ꯑꯗꯨꯝ ꯆꯥꯏ ꯑꯗꯣ ꯍꯧꯖꯤꯛꯇꯤ ꯃꯍꯤꯛ ꯃꯇꯥꯡꯁꯤꯅ ꯃꯔꯥꯡ ꯀꯥꯏꯔꯕ꯭ꯔꯥ ꯀꯩꯅꯣ ꯗꯣꯛꯇꯔꯒꯤ ꯍꯤꯗꯥꯛ ꯉꯥꯛꯇ ꯇꯧꯈ꯭ꯔꯦ
ꯃꯥꯅꯦ ꯃꯥꯅꯦ ꯌꯥꯝ ꯆꯨꯝꯃꯦ ꯍꯥꯏꯕꯤꯔꯛꯏꯁꯦ ꯁꯥꯔꯅ
ꯑ ꯑꯗꯣ ꯌꯥꯔꯤꯈꯩꯁꯨ ꯑꯩꯈꯣꯏꯒꯤ ꯑꯥ ꯀꯩꯅꯣ ꯇꯧꯔꯒ ꯃꯍꯧꯁꯥꯒꯤ ꯑꯣꯏꯕ ꯍꯤꯗꯥꯛ ꯂꯥꯡꯊꯛ ꯑꯗꯒꯤ ꯈ꯭ꯋꯥꯏꯗꯒꯤ ꯐꯕꯗꯤ ꯑꯩꯈꯣꯏꯒꯤ ꯅꯨꯡꯁꯤꯠ ꯍꯤꯗꯥꯛꯁꯦ ꯅꯨꯡꯁꯤꯠ ꯍꯤꯗꯥꯛꯁꯦ ꯑꯩꯈꯣꯏꯒꯤ ꯁꯥꯕ ꯃꯇꯝꯁꯤꯗꯩꯗꯗꯤ ꯑꯩꯈꯣꯏꯒꯤ ꯍꯦꯟꯖꯥꯡ ꯈꯨꯗꯤꯡꯒꯤ ꯑꯗꯨꯝ ꯍꯥꯞꯄꯤꯕ ꯌꯥꯏ ꯍꯥꯏꯇꯥꯔꯦ ꯀꯥꯡꯍꯧ ꯑꯣꯏꯔꯒꯁꯨ ꯌꯥꯔꯦ ꯑꯗꯩ ꯁꯂꯥꯗ ꯁꯦꯝꯃꯒ ꯆꯥꯕꯗꯁꯨ ꯍꯥꯞꯄ ꯌꯥꯔꯦ ꯑꯗꯒꯤ ꯃꯣꯔꯣꯛ ꯃꯦꯠꯄꯗ ꯑꯗꯨꯝ ꯆꯥꯕꯁꯨ ꯌꯥꯔꯦ ꯑꯗꯣ ꯌꯥꯔꯤꯒꯩꯗꯤ ꯅꯨꯡꯁꯤꯠ ꯍꯤꯗꯥꯛꯁꯦ ꯆꯥꯕꯤꯌꯨ ꯎꯝ
ꯑꯣ ꯏꯆꯟꯗ ꯆꯟꯅꯕ ꯌꯥꯔꯦꯕ
ꯍꯣꯏ ꯍꯣꯏ ꯑꯥ ꯍꯣꯏ ꯍꯣꯏ ꯐꯔꯦ ꯐꯔꯦ ꯑꯗꯨꯗꯤ ꯃꯊꯪꯒꯤꯗ ꯑꯃꯨꯛ ꯀꯩꯅꯣ ꯇꯧ ꯇꯧꯕꯤꯔꯛꯑꯣ ꯀꯩꯅꯣ ꯃꯊꯪꯒꯤꯗ ꯑꯃꯨꯛ ꯋꯥꯔꯤ ꯁꯥꯔꯁꯤꯀꯣ ꯑꯗꯨꯗꯤ
ꯐꯔꯦ ꯐꯔꯦ ꯊꯝꯖꯔꯦ ꯊꯝꯖꯔꯦ
ꯕꯥꯏ ꯈꯌꯥ